ꯅꯥꯎ ꯇꯥꯔꯕꯩ ꯏꯇꯩꯃꯥ
ꯍꯥ
ꯇꯥꯔꯥꯕꯣ ꯏꯇꯥꯏꯃ
ꯇꯥꯏ ꯇꯥꯏ ꯁꯤꯡꯖꯨ ꯆꯥꯏꯔꯕ ꯌꯥꯝ ꯁꯥꯏ
ꯁꯤꯡꯖꯨꯗꯣ ꯌꯥꯝ ꯀꯟꯅ ꯆꯥꯁꯤꯜꯂꯅꯨꯀꯣ ꯣꯏ ꯆꯥꯛꯈꯥꯎ ꯌꯥꯝ ꯁꯣꯛꯄꯅꯦꯁ ꯍꯥꯎꯋꯦ ꯀꯥꯏ ꯅꯪ ꯅꯪ ꯎꯃꯣꯔꯣꯛꯀꯁꯦ ꯑꯁꯥꯕꯒꯁꯦ ꯆꯥꯕ ꯍꯩꯗꯧ ꯃꯥꯅꯤ
ꯎ ꯑꯗꯨꯗꯤ ꯌꯥꯝ ꯍꯩꯔꯝꯗꯦ ꯍꯟꯗꯛꯇꯤ ꯂꯣꯏꯔꯦ ꯄ꯭ꯔꯣꯅꯦ
ꯑꯗꯨꯗꯤ ꯄ꯭ꯔꯣꯗꯣ ꯕꯦꯔꯥꯛ ꯀꯥꯗꯧꯔꯤꯀꯣ ꯍꯌꯦꯡꯋꯥꯏ ꯆꯈꯥꯎ ꯕꯦꯔꯥ ꯀꯥꯔꯛꯀꯅꯤ
ꯑꯩꯈꯣꯏ ꯏꯃꯥꯟꯅꯕꯤ ꯃꯔꯛꯇ ꯑꯥ ꯃꯄꯥꯜꯂꯣꯝꯗ ꯀꯩꯅꯣ ꯆꯠꯈꯤꯕꯗꯣ ꯃꯥꯅ ꯍꯥꯏꯅꯦ ꯃꯣꯔꯣꯛ ꯑꯁ ꯍꯥꯟꯅꯗꯤ ꯑꯩ ꯑꯩꯈꯣꯏ ꯑꯗꯨꯝ ꯁꯤꯡꯖꯨꯒꯨꯝꯕ ꯆꯥꯕ ꯀꯥꯟꯗꯀꯣ ꯆꯥꯕꯗꯣ ꯍꯥꯏꯗꯤ ꯑꯩꯉꯣꯟꯗ ꯉꯥꯡꯉꯨꯅꯦꯕ ꯆꯥꯃꯤꯟꯅꯕ ꯀꯥꯟꯗ ꯅꯨꯡꯉꯥꯏꯇꯦꯅ ꯍꯟꯗꯛ ꯇꯤ ꯂꯣꯏꯔꯦ ꯃꯣꯏꯒ ꯃꯥꯟꯅꯔꯦ
ꯑꯩꯉꯣꯟꯗ ꯉꯥꯏꯔꯤꯅꯤꯅ ꯃꯣꯔꯣꯛ ꯆꯥꯕ ꯍꯩꯇꯦꯅ
ꯈꯔ ꯁꯤꯦꯛꯁꯤ ꯅꯁ
ꯎꯝ
ꯑꯩꯗꯤ ꯑꯩꯗꯤ ꯁꯤꯁꯤꯡꯔ ꯁꯥꯕꯒꯁꯦ ꯆꯥꯕ ꯍꯩꯇ꯭ꯔꯦ ꯑꯃꯣꯔꯣꯛ ꯃꯦꯠꯄꯁꯤꯡꯗꯣ ꯑꯁꯥꯕꯁꯤꯡꯁꯦ ꯆꯥꯕ ꯍꯩꯇ꯭ꯔꯦꯕ ꯍꯥꯟꯅꯗꯤ ꯈꯔ ꯍꯩꯔꯝꯃꯦꯕꯀꯣ ꯑꯗ ꯆꯥꯗꯕ ꯆꯥꯕ ꯀꯏ ꯆꯥꯗꯕ ꯀꯨꯏꯔꯕꯅꯤꯅ ꯑꯗꯨꯒꯤ ꯍꯩꯇ꯭ꯔꯦ ꯉꯁꯤ ꯎꯁꯣꯏꯗꯨꯁꯨ ꯁꯥꯃꯟꯕꯒꯤ ꯑꯩ ꯆꯥꯗ꯭ꯔꯦ
ꯃꯤꯗꯤ ꯑꯗꯨꯝ ꯍꯥꯎꯋꯦꯅ ꯆꯥꯏ
ꯑꯁ ꯃꯣꯔꯣꯛꯀꯨꯝꯕ ꯁꯥꯕꯗꯣ ꯆꯥꯗ꯭ꯔꯗꯤ ꯑꯗꯨꯝ ꯍꯩꯅꯗꯕꯅꯤ ꯑꯃꯨꯛ ꯇꯥꯕꯃꯤ ꯌꯥꯝ ꯍꯦꯟꯅ
ꯑꯣꯏ ꯑꯗꯨ ꯃꯥꯥꯏꯅ ꯇꯧꯦ
ꯑꯦ
ꯍꯛꯆꯥꯡꯒꯤꯗꯤ ꯍꯣꯏ ꯍꯛꯆꯥꯡꯒꯤꯗꯤ ꯌꯥꯝ ꯁꯣꯛꯄꯅꯤ ꯑꯗꯣ ꯌꯥꯝ ꯀꯟꯅ ꯁꯥꯕ ꯀꯩꯅꯣꯗꯣ ꯍꯥꯏꯗ ꯆꯤꯟꯗ ꯍꯥꯎꯔꯒꯁꯨꯀꯣ ꯃꯅꯨꯡꯗꯗꯤ
ꯃꯣꯔꯣꯛ ꯆꯥꯕꯗꯤ ꯍꯛꯆꯥꯡꯁꯨ ꯈꯔ ꯀꯜꯜꯂꯤ ꯍꯥꯏꯅ
ꯀꯟꯕꯨꯗꯤ ꯀꯂ ꯑꯗꯣ ꯈꯨꯗꯛꯇ ꯑꯉꯥꯡ ꯑꯣꯏꯔꯤꯉꯩꯗꯗꯤ ꯑꯗꯨꯝ ꯆꯥꯁꯤꯜꯂꯗꯤ ꯐꯕ ꯑꯩꯈꯣꯏꯒꯤ ꯆꯥꯕ ꯁꯤꯡꯖꯨ ꯁꯟꯗꯤꯤꯗꯒ ꯆꯥꯕꯁꯤꯡꯗꯣ ꯑꯁ ꯑꯩꯈꯣꯏ ꯈꯨꯟ ꯑꯗꯨꯒ ꯃꯩ ꯆꯠꯄꯅꯦ ꯃꯣꯔꯣꯛꯇ
ꯅꯥꯏꯅꯦ
ꯑꯁꯤ ꯌꯥꯝ ꯀꯟꯅ ꯆꯥꯕ ꯃꯤꯁꯨ ꯌꯥꯎꯕꯅꯤ ꯃꯔꯛꯇ ꯃꯤ ꯈꯔꯅ ꯈꯔ ꯑꯣꯚꯔ ꯏꯁꯃꯥꯔꯠ ꯑꯣꯏꯔꯒꯅꯦ ꯆꯥꯕ ꯂꯛꯇ ꯌꯥꯎꯕ ꯑ ꯁꯥꯔꯒꯁꯨ ꯁꯥꯗꯦꯅ ꯍꯥꯏꯔꯒ ꯆꯥꯕꯗꯣ ꯑꯗꯨ ꯌꯥꯎꯋꯦꯕ
ꯕꯁꯃ ꯑꯣꯏꯔꯗꯤ ꯆꯥꯕ ꯐꯪꯗ꯭ꯔꯦ
ꯍꯣꯏ ꯃꯥꯅꯦ
ꯀꯌꯥꯕꯩ ꯌꯥꯗꯦ ꯁꯥꯕ
ꯃꯥꯅꯤ ꯃꯥꯅꯤ ꯃꯥꯒꯤ ꯄꯨꯣꯛ ꯇꯣ ꯉꯥꯕꯅꯤꯅꯀꯣ ꯃꯁꯥ ꯃꯁꯥꯒꯤ ꯄꯨꯣꯛꯛꯇꯅꯦꯕ ꯆꯥꯕꯗꯗꯤ ꯀꯕ ꯌꯥꯗ ꯍꯥꯏ
ꯀꯥꯏꯔꯤ ꯆꯥꯕꯁꯨ ꯐꯝ꯭ꯔ
ꯑꯩꯗꯤ ꯆꯥꯕꯗꯗꯤ ꯀꯥꯏꯗꯦ ꯑꯩꯗꯤ ꯑꯆꯥꯄꯣꯠꯒꯨꯝꯕꯗꯤ ꯆꯥꯡꯍꯟꯗꯦꯕꯀꯣ ꯆꯥꯒꯨꯝꯕꯗꯤ ꯑꯗꯨꯝ ꯆꯥꯏ ꯐꯖꯅ ꯆꯥꯕꯅꯤ
ꯁꯥꯒꯗꯅꯦ
ꯎꯝ
ꯅꯣꯏꯗꯤ ꯑꯗꯨꯗ ꯑꯗꯨꯝ ꯂꯩꯔꯅꯤ ꯍꯣꯡꯉꯔꯣꯏ
ꯍꯣꯡꯉꯔꯣꯏ ꯀꯥꯏꯗ ꯂꯩꯔꯨꯔꯅꯦ
ꯁꯤ ꯕꯖꯥꯔ ꯃꯅꯥꯗꯁꯨ ꯑꯗꯨꯝ ꯑꯐ ꯑꯐꯕ ꯑꯗꯨꯝ ꯂꯩꯕꯅꯦ
ꯍꯥꯥ ꯇꯥꯕ꯭ꯔ ꯇꯥꯕ꯭ꯔꯣ
ꯑꯣ ꯇꯥꯏꯌꯦ
ꯁꯤꯡꯖꯨ ꯌꯥꯝ ꯁꯥꯔꯕ ꯀꯩ ꯍꯥꯏꯅꯣ ꯍꯧꯖꯤꯛꯀꯤꯗ
ꯍꯧꯖꯤꯛ ꯅꯪ ꯍꯥꯏꯕꯗꯔꯣ
ꯍꯣꯏ
ꯑꯩ ꯇ ꯍꯣꯗꯦ ꯍꯧꯖꯤꯛꯇꯛꯇ ꯁ ꯐꯔꯦ ꯍꯥꯏꯕꯈꯔ ꯐꯔꯦ ꯍꯥꯏꯕ
ꯅꯪ ꯁꯦꯡ ꯀꯟꯅ ꯇꯥꯗꯦ ꯍꯥꯏꯅ
ꯑꯩ ꯑꯩ ꯈꯣꯟꯖꯦꯜ ꯇꯥꯗꯦ ꯍꯥꯏꯔꯣ
ꯇꯥꯔꯦ ꯇꯥꯔꯦ ꯍꯥꯏꯗꯤ ꯅꯪ ꯃꯥꯏꯒꯨꯝꯕ ꯃꯦꯠꯄ ꯑꯣꯏꯔꯝꯒꯅꯤ ꯊꯤꯡꯕꯒꯤ ꯑꯣꯏꯔꯝꯒꯅꯤ
ꯍꯧꯖꯤꯛꯀꯣ
ꯍꯧꯖꯤꯛꯇꯤ ꯌꯥꯔꯦ
ꯎꯝ ꯉꯥꯏꯍꯥꯛ ꯀꯩꯅꯣ ꯏꯃꯥꯟꯕꯤ ꯑꯃ ꯀꯩꯅꯣ ꯊꯥꯔꯛꯄ ꯑꯗꯨ ꯌꯦꯡꯉꯨꯕꯒꯤꯅꯦ
ꯑ ꯍꯣꯔꯦꯟ ꯌꯦꯡꯉꯣꯏꯍꯦ ꯍꯧꯖꯤꯛ ꯌꯦꯡꯕ ꯌꯥꯗꯦꯍꯦ ꯃꯤ ꯅꯨꯡꯉꯥꯏꯔꯤ ꯅꯨꯡꯉꯥꯏꯔ ꯁꯥꯔꯅ ꯋꯥꯔꯤ ꯅꯨꯡꯉꯥꯏꯕ ꯅꯨꯡꯉꯥꯏꯅ ꯁꯥꯔꯀꯥꯟꯁꯤꯗ
ꯑꯗ ꯑꯗꯨ ꯀꯔꯤꯅꯣ ꯈꯪꯗꯦ ꯍꯧꯖꯤꯛꯀꯤ ꯉꯥꯡꯕ ꯂꯣꯟ ꯉꯥꯛꯇ ꯉꯥꯡꯕ ꯌꯥꯗ꯭ꯔꯦꯅꯤ ꯏꯁꯥꯁꯦ
ꯑꯁ ꯅꯣꯏꯅ ꯑꯗꯨꯝ ꯐꯖꯕꯗꯨꯅꯦ ꯑꯩꯈꯣꯏꯗꯤ ꯐꯥꯏꯔꯦꯡ ꯇꯨꯔꯦꯡ ꯖꯥꯠ ꯖꯥꯠ ꯊꯣꯛꯄꯅꯦ
ꯑꯩꯈꯣꯏ ꯁꯤꯅꯤꯗ ꯐꯖꯅ ꯉꯥꯡꯕ ꯍꯩꯇꯦ
ꯀꯩꯅꯣꯗꯤ ꯍꯩꯌꯦꯍꯦ ꯑꯩ ꯅꯃꯥꯟꯅꯕꯤ ꯑꯃ ꯄꯥꯜꯂꯝꯗꯣ ꯂꯩꯕꯗꯣ
ꯎꯝ
ꯃꯥꯗꯤ ꯍꯥꯏꯌꯦꯑ ꯑꯗꯨꯒ ꯎꯝ
ꯑꯉꯥꯡ ꯑꯣꯏꯔꯤꯉꯩꯗꯒꯤ ꯑꯗꯨꯝ ꯇꯝꯃꯛꯄꯅꯤꯅ ꯑꯩꯗꯤ ꯀ꯭ꯂꯥꯁ ꯑꯦꯠꯀꯨꯝꯕꯗꯔ ꯑꯗꯨꯗꯒꯤ ꯑꯩꯠ ꯁꯚꯦꯟꯗ ꯑꯣꯏꯔꯕꯅꯦ ꯑꯩꯅ ꯇꯝꯕꯗ ꯃꯩꯇꯩ ꯁ꯭ꯀꯨꯜ ꯀꯣ
ꯎꯝ ꯅꯪ ꯈꯣꯟꯖꯦꯗꯣ ꯀꯟꯕ ꯋꯥꯠꯂꯦ
ꯁ
ꯑꯗꯨꯒ ꯅꯪ ꯍꯧꯖꯤꯛꯄꯨꯗꯤ ꯌꯥꯔꯦ ꯅꯪꯒ ꯂꯩꯃꯤꯟꯅꯕ ꯃꯥꯗꯨꯁꯨ ꯑꯗꯨꯝ ꯉꯥꯡꯉꯦ ꯑꯗꯨꯒ ꯅꯪꯁꯨ ꯑꯗꯨꯝ ꯌꯥꯏ ꯍꯥꯏꯗꯤ ꯃꯆꯦꯗꯣ ꯃꯆ‌ꯦꯗꯗꯤ ꯑ ꯎꯝ ꯃꯅꯥꯎꯅꯨꯄꯤꯅ ꯍꯩꯕꯒꯨꯝ ꯇꯧꯋꯤ ꯉꯥꯡꯕ ꯇꯥꯕ ꯀꯥꯟꯗꯀꯣ
ꯃꯄꯥꯟꯂꯣꯝꯗ ꯂꯩꯕꯗꯨꯔꯣ
ꯅꯠꯇꯦ ꯎꯝ ꯄꯂꯥ ꯅꯣꯏꯒ ꯂꯩꯃꯤꯟꯅꯕꯗ‌ꯣ ꯗꯥꯛꯇꯔ ꯑꯣꯏꯕꯗ‌ꯣ
ꯈꯪꯗꯦꯗ
ꯃꯥꯁꯨ ꯑꯗꯨꯝ ꯐꯥꯎꯅꯩꯌꯦꯕꯀ‌ꯣ
ꯑ ꯃꯤ ꯍꯥꯏꯗꯤ ꯑꯗꯨꯝ ꯄꯥꯎ ꯐꯥꯎꯅꯔꯒ ꯂꯩꯒꯗꯕꯅꯤ
ꯃꯥꯅꯦ ꯃꯥꯅꯦ ꯑꯩ ꯃꯣꯏ ꯅꯣꯏ ꯅꯃꯥꯟꯅꯕꯤꯒꯗꯤ ꯑꯗꯨꯝ ꯄꯥꯎ ꯐꯥꯎꯅꯩ ꯅꯣꯏꯗꯤꯅꯦ ꯐꯥꯎꯅꯕ ꯉꯝꯗ꯭ꯔꯤꯁ‌ꯦ ꯃꯤ ꯍꯦꯔ‌ꯣ ꯂꯩꯕꯅꯤꯅ‌ꯦꯉ‌ꯣ
ꯏꯁ ꯅꯣꯏꯁꯨ ꯐꯥꯎꯔꯛꯇꯦ ꯀ꯭ꯔꯤꯁꯨ ꯑꯩ ꯑꯩꯗꯤꯀꯣ ꯀꯅꯥꯝꯇ ꯐꯥꯎꯅꯗꯦꯕ
ꯑꯥ ꯑꯗ ꯅꯪ ꯑꯣꯏꯈꯔ‌ꯦ ꯑꯩꯗꯣ ꯀꯩꯅꯣꯝ ꯂꯩꯕ ꯅꯪꯅ ꯐꯥꯎꯅ ꯑꯥ ꯑꯇꯩꯗꯁꯨ ꯐꯥꯎꯅꯗ꯭ꯔꯗꯤ ꯈꯪꯗ‌ꯦꯀꯣ ꯅꯪꯗꯤ ꯀꯩꯅꯣ ꯂꯩꯕꯅꯤꯅ ꯍꯦꯔꯣꯒ ꯂꯩ ꯑꯗꯨꯅꯀꯣ ꯇꯧꯕꯗ ꯆꯒꯠ ꯃꯤꯉꯣꯟꯗ ꯆꯒꯠ ꯆꯒꯠ ꯇꯧꯕꯗꯣ ꯑꯩ ꯑ ꯅꯨꯡꯉꯥꯏꯇꯕ
ꯑꯦꯁ ꯑꯩꯗꯤ ꯃꯍꯧꯁꯥꯅ ꯑꯗꯨꯝ
ꯂꯩꯇꯕ ꯑ ꯍꯣꯏ ꯂꯩꯇꯕ ꯅꯃꯥꯟꯅꯕꯤꯁꯤꯡ ꯑꯗꯨꯝ ꯄꯥꯎ ꯐꯥꯎꯅꯩꯌꯦ
ꯑꯩꯗꯤ ꯃꯍꯧꯁꯥꯅꯁꯨ ꯑꯗꯨꯝ ꯃꯤꯒ ꯌꯥꯝꯅ ꯄꯥꯎ ꯐꯥꯎꯅꯗꯦꯕꯀꯣ ꯑꯩꯅ ꯐꯥꯎꯅꯔꯤꯁ ꯁꯦ ꯁꯤ ꯑꯩꯒ ꯍꯥꯟꯅ ꯂꯩ ꯂꯩꯃꯤꯟꯅꯕꯗꯨꯒ ꯃꯄꯥꯟꯗ ꯆꯠꯈꯤꯕꯗꯣ ꯑꯗꯨꯒ ꯑꯗꯨꯝ ꯃꯔꯛ ꯃꯔꯛꯇ ꯈꯛꯇꯅꯦꯕ ꯐꯣꯟꯁꯨ ꯍꯥꯏꯗꯤ ꯑꯗꯨꯝ ꯃꯤꯒꯁꯨ ꯄꯥꯎ ꯌꯥꯝ ꯐꯥꯎꯅꯗꯦꯕ ꯑꯩꯗꯤ
ꯑ ꯅꯪ ꯈꯣꯟꯖ‌ꯦꯜꯁꯦ ꯌꯥꯝ ꯇꯞꯄꯤꯅꯦ ꯎꯝ ꯀꯟ ꯀꯟ ꯃꯔꯛ ꯃꯔꯛ ꯇ ꯀꯟꯕ ꯌꯥꯝ ꯋꯥꯠꯂꯦ ꯀꯃꯥꯏꯅ ꯇꯧꯕꯅꯣ ꯈꯪꯗꯦ ꯑꯩꯁꯨ
ꯑꯩꯅ ꯋꯥ ꯉꯥꯡꯕ ꯀꯟꯅ ꯉꯥꯡꯗꯕꯒꯤ ꯑꯣꯏꯖꯥꯠꯂꯣ
ꯇꯥꯏꯌꯦꯕꯀꯣ
ꯎꯝ
ꯅ‌ꯣꯔꯃ‌ꯦꯜ ꯑꯣꯏꯗꯕ
ꯊꯟꯗ ꯂꯩꯕꯗꯨꯅ ꯑꯩꯗꯤ ꯌꯥꯝ ꯄꯥꯝꯖꯩ ꯑꯩꯗꯤ
ꯑꯁ ꯑꯗꯨꯗꯤꯅꯦ ꯅꯪ ꯅꯊꯟꯗ ꯂꯩꯕ ꯄꯥꯝꯃꯗꯤ
ꯎꯝ
ꯑꯥ ꯁꯤꯡ ꯆꯤꯡ
ꯆꯤꯡꯒꯤ ꯃꯇꯣꯟꯗ ꯀ‌ꯣ ꯅꯪ ꯅꯊꯟ ꯂꯩ
ꯍꯥꯏꯗꯤ ꯂꯩ
ꯗꯣ ꯄꯥꯝꯃꯒ
ꯅꯪ ꯅ‌ꯦꯠꯋꯥꯛꯁ‌ꯦ ꯌꯥꯝ ꯅꯨꯡꯉꯥꯏꯇꯦ
ꯅꯨꯡꯉꯥꯏꯗ ꯑꯩꯒꯤꯗꯤ ꯑꯗꯨꯝ ꯅꯨꯡꯉꯥꯏꯗ ꯅꯪ ꯑ ꯅꯥꯊꯟꯗ ꯂꯩꯕ ꯄꯥꯝꯃꯒ ꯀꯩꯅ‌ꯣ ꯕꯖꯥꯔꯗ ꯂꯩꯔꯤꯁꯤꯕꯨ
ꯃꯤ ꯈꯔꯗꯤ ꯑꯗꯨꯝ ꯂꯩꯗꯅ ꯑꯥꯏꯁꯣꯂꯦꯠ ꯑꯗꯨꯝ ꯂꯩꯅꯤꯡꯕ ꯇꯣꯉꯥꯟꯅ ꯑꯗꯨꯝ ꯂꯩꯅꯤꯡꯕ ꯂꯩꯗꯅ ꯇꯥꯕꯔ‌ꯣ ꯍꯜꯂꯣ ꯅꯪ ꯈꯣꯟꯖꯦꯜ ꯇꯥꯗ꯭ꯔꯦ
ꯇꯥꯔꯦ ꯇꯥꯔꯦ
ꯀꯔꯦ ꯅꯪ ꯅꯦꯋꯥꯛ ꯑꯣꯏꯔꯝꯅꯤꯌꯦ
ꯅꯦꯠꯋꯥꯛ ꯈꯔ ꯆꯠꯄꯒꯦ ꯑꯩ ꯋꯥꯏꯐꯥꯏꯗ ꯃꯄꯥꯟ ꯆꯈ꯭ꯔꯦꯕ ꯀꯥꯏꯅ ꯆꯒꯥ꯭ꯔ ꯃꯥꯂꯦ ꯁꯤꯂꯏ
ꯑꯗꯨꯅꯤ ꯅꯪ
ꯎꯝꯝ ꯑ
ꯅꯣꯏ ꯑꯗꯨꯝ ꯄꯥꯎꯗꯤ ꯐꯝꯅꯔꯦ ꯑꯗꯣ ꯅꯣꯏ ꯁꯛꯇꯤ ꯑꯝꯇ ꯎꯗ꯭ꯔꯤ
ꯅꯪ ꯑꯩꯗꯤ ꯎꯈ꯭ꯔꯦ ꯑꯃꯔꯛ ꯅꯪꯕꯨ
ꯑꯗꯥꯥꯏꯗ
ꯅꯣꯏ ꯈꯨꯟꯗ
ꯑꯉꯥꯡ ꯑꯣꯏꯔꯤꯉꯩꯗ ꯑꯣꯏꯝꯅꯤꯌꯦ
ꯑꯉꯥꯡ ꯅꯠꯇꯦ ꯅꯪ ꯅꯪ ꯀ꯭ꯂꯥꯁ ꯇꯨꯌꯦꯜꯐ ꯀ꯭ꯂꯥꯁ ꯏꯂꯦꯚꯦꯟ ꯀꯥꯔꯤꯉꯩ ꯅꯪ ꯌꯨꯝꯗ ꯆꯠ ꯆꯠꯂꯦꯀꯣ ꯌꯨꯝꯗꯒꯤ ꯀ꯭ꯂꯥꯁ ꯇꯨꯌꯦꯜꯞꯇꯔ ꯑꯣꯏꯔꯝꯗꯧ ꯃꯥꯜꯂꯦ
ꯑ ꯇꯨꯌꯦꯜꯞꯇꯗꯤ ꯑꯩ ꯔꯦꯟ ꯂꯩꯔꯦ
ꯀ꯭ꯂꯥꯁ ꯏꯂꯤꯚꯟ ꯔ ꯑꯗꯨꯗ
ꯏꯂꯚꯦꯟ ꯂꯩꯔꯝꯅꯤ ꯇꯨꯌꯦꯜꯞꯇꯗꯤ ꯑꯩ ꯑꯌꯥꯝ ꯔꯦꯟꯗ ꯉꯥꯛꯇ ꯂꯩꯔꯛꯑꯦꯕ
ꯑꯣꯏꯔꯕꯅꯤ ꯑꯗꯣ ꯅꯨꯃꯤꯠ ꯇ ꯑꯩ ꯀꯩꯅꯣ ꯀꯩꯅꯣ ꯌꯨꯝꯗꯒꯤꯩ ꯂꯥꯛꯄꯅꯦꯕꯀꯣ
ꯑꯣ ꯑꯣ
ꯌꯨꯝꯗ ꯂꯥꯛꯄꯗ ꯅꯪ ꯁ꯭ꯀꯨꯜ ꯆꯠꯀꯦꯅ ꯇꯧꯔꯝꯃꯦ ꯅꯣꯏ ꯅꯣꯏꯒꯤ ꯋ ꯃꯤ ꯇꯤꯡ ꯁꯦꯠꯇꯨꯗ ꯅꯣꯏꯒꯤ ꯂꯝꯈꯥꯏꯗꯨꯗ ꯑꯗꯨꯗ ꯑꯩ ꯌꯨꯝꯗꯒꯤ ꯂꯥꯛꯄ ꯑꯗꯨ ꯅꯨꯃꯤꯠꯇ ꯅꯪ ꯍꯥꯏꯈꯤꯕꯅꯤ ꯅꯪ ꯎꯔꯦ ꯅꯪ
ꯀ ꯀꯩꯅꯣ ꯅꯪꯉꯣꯟꯗꯅꯨꯡ ꯃꯈꯣꯟ ꯀꯩꯀꯩꯅꯣ ꯇꯥꯏꯌꯦ
ꯈꯪꯗꯦ ꯃꯋꯥ ꯂꯧꯗꯦ ꯑꯗꯨꯝ ꯉ
ꯀꯩꯅꯣ ꯕꯥꯔ ꯕꯖꯥꯔ ꯃꯅꯥꯗ ꯑꯩꯅ ꯈꯔ ꯅꯪꯕꯨ ꯅꯪ ꯑꯣꯏꯔꯝꯅꯤ ꯍꯥꯏꯅ ꯎꯏ ꯍꯥꯏꯕ ꯭ꯔꯣ
ꯑꯗꯨ ꯅꯠꯇꯦ ꯀꯩꯅꯣꯗ ꯅꯣꯏ ꯂꯝꯈꯥꯏꯗ ꯎꯦꯕ ꯑꯩ ꯅꯪ ꯅꯪꯅꯗꯤ ꯎꯔꯝꯃꯣ ꯑꯩꯕꯨꯣ ꯑꯗ ꯑꯩ ꯑꯩ ꯎ ꯑꯩ ꯎꯋꯦ
ꯀꯧꯔꯛꯑꯣ ꯌꯥꯗ꯭ꯔꯣ
ꯑꯩꯅ ꯒꯥꯔꯤ ꯀꯥꯏꯗꯅ ꯁꯤꯛꯁꯇꯤ ꯐꯣꯔ ꯀꯤꯂꯣꯃꯤꯇꯔ ꯄꯋꯥꯔ ꯆꯦꯟꯕꯗꯨꯕꯨ ꯀꯃꯥꯏꯅ ꯀꯧꯗꯣꯏꯅꯣ
ꯎꯝ ꯎꯝ ꯈꯪꯗꯦꯗꯥꯏꯗꯤ ꯐꯠꯇꯣ ꯑꯗꯨ
ꯐꯠꯇ ꯀ ꯀꯥꯏ ꯐꯠꯇ ꯀ ꯀ ꯀꯅꯥ ꯍꯅ ꯊꯥꯖꯕ ꯌꯥꯗꯣꯏꯅꯣ ꯐꯣꯇꯣ ꯑꯗꯨꯗꯤ ꯌꯥꯝ ꯊꯤꯕꯅꯤꯅ ꯑ ꯐꯣꯇꯣ ꯅꯠꯇꯦ ꯐꯣꯇꯣꯗꯗꯤ ꯌꯥꯝ ꯐꯖꯕ ꯅ ꯃꯥ ꯂꯥꯜꯂꯦ ꯑꯩꯒꯤꯗꯣ ꯑꯁꯦꯡꯕꯗꯨꯅ ꯑꯁꯦꯡꯕꯗꯨꯅ ꯌꯥꯝ ꯊꯤꯕ ꯐꯣꯇꯣ ꯑꯗꯨꯗꯤ ꯕ꯭ꯌꯨꯇꯤ ꯄ꯭ꯂꯁ ꯕꯤꯌ ꯇꯤ ꯄ꯭ꯂꯁꯀꯨꯝꯕ ꯀꯩ ꯀꯩꯅꯣ ꯃꯌꯥꯝ ꯍꯥꯞꯄꯦ ꯑꯗꯨꯅ
ꯎꯝ ꯑꯗꯨꯄꯥꯁꯨ ꯑꯗꯨꯝ ꯕꯤ ꯇꯤ ꯄ꯭ꯂꯥꯁꯀꯨꯝꯕ ꯍꯥꯞꯅꯕ꯭ꯔꯣ ꯍꯥꯏꯁꯦ
ꯍꯥꯞꯄꯅꯦ ꯑꯩꯒꯨꯝꯕ ꯁꯥꯛꯊꯤꯕꯁꯤꯡꯅ
ꯑꯦꯁ ꯑꯦꯁ ꯑꯦꯁ ꯃꯁꯥꯅ ꯊꯇ ꯍ ꯐꯖꯥꯗꯤꯦ
ꯐꯖꯕꯅꯦ ꯐꯖꯕꯅꯦ ꯅꯣꯏꯒꯅ ꯁꯛ ꯐꯖꯔꯗꯤ ꯍꯣꯏ ꯕꯌꯨꯇꯤ ꯄ꯭ꯂꯥꯁ ꯍꯥꯞꯇ꯭ꯔꯁꯨ ꯌꯥꯏ ꯁꯛꯅ ꯊꯤꯕꯅꯦ ꯁꯛꯅ ꯊꯤꯕꯅꯦ ꯕꯕꯨꯇꯤꯄ꯭ꯔꯖꯃꯨꯛ ꯍꯥꯠꯇ꯭ꯔꯗꯤ ꯑꯁ ꯄꯨꯟꯁꯤꯒꯤ ꯅꯨꯄꯥ ꯁꯔꯤ ꯑꯣꯏꯗꯧ ꯃꯥꯜꯂꯦ
ꯑꯁ ꯑꯁ ꯅꯣꯏꯁꯨ ꯅꯨꯄꯤ ꯀꯩꯀꯥꯗ ꯀꯨꯏꯔꯝꯅꯤꯗ ꯍꯥꯏꯗꯣꯛꯇꯕꯩ ꯑꯣꯏꯔꯝꯅꯦ
ꯀꯣꯏꯗꯦ ꯀꯣꯏꯗꯦ ꯅꯨꯄꯤꯒꯁꯦ ꯐꯪꯖꯗꯦ ꯑꯩꯈꯣꯏ ꯄꯨꯟꯁꯤꯁꯦ ꯅꯨꯄꯤꯒ ꯐꯪꯗ ꯅꯨꯕꯤꯗ ꯑꯗꯨꯝ ꯄꯥꯟꯗꯧ ꯃꯥꯜꯂꯦ ꯄꯥꯈꯪ ꯁꯔꯤ ꯑꯣꯏꯅ ꯂꯩꯗꯧ ꯃꯥꯜꯂꯦ
ꯏꯟꯆꯤꯟꯗꯤ ꯌꯦꯡꯉꯨꯗ ꯅꯪꯁꯨ ꯈꯣꯏꯕꯅꯤꯗ
ꯀꯃꯥꯏꯅ ꯊꯤꯗꯣꯏꯅꯣ ꯅꯪꯉꯣꯟꯗꯕꯨ ꯀꯃꯥꯏꯅ ꯊꯤꯗꯣꯏꯅꯣ ꯍꯥꯟꯅꯗꯒꯤ ꯑꯩꯈꯣꯏ ꯇꯤꯟꯅꯔꯛꯄꯗꯨꯕꯨ
ꯃꯣꯏ ꯌꯥꯝ ꯂꯅꯦ
ꯈꯪꯗꯦꯅꯦ ꯂꯥꯟꯖꯁꯅꯨ ꯀꯩꯗꯧꯔꯒꯦ
ꯀꯩ ꯀꯩ ꯇꯥꯎꯕꯨꯖꯂ
ꯆꯥꯛ ꯆꯥꯔꯕꯗ ꯃꯤ ꯋꯥꯀꯤꯡ ꯋꯥꯋꯀꯤꯡ ꯆꯥꯟꯅꯕ ꯃꯥꯜꯂ
ꯑꯁ ꯀꯅꯥꯅꯣꯪ ꯀꯣꯜ ꯇꯧꯔꯛꯏꯅꯦ
ꯍꯣꯔꯦꯟ ꯕꯣ ꯌꯦꯡꯒꯗ꯭ꯔꯣ ꯑꯣꯔꯝ ꯄꯣꯗꯤꯉꯗ꯭ꯔꯕꯅ
ꯑꯩ ꯀꯗꯥꯏꯗꯒꯤ ꯕꯣꯜꯅꯣ ꯍꯌꯦꯡ ꯑꯌꯨꯛ ꯉꯟꯇꯥ ꯍꯧꯒꯠꯇꯣꯏꯅꯦ
ꯑꯣ ꯅꯪ ꯀꯣꯆꯤꯡ ꯆꯠꯀꯗꯕ ꯂꯩꯀꯣ ꯑꯗ ꯆꯇꯥꯔ ꯑꯣꯏꯗ